ꯍꯥꯥ
ꯍꯥ
ꯇꯥꯗꯕ꯭ꯔꯣ
ꯇꯥꯏꯌꯦ ꯇꯥꯏꯌꯦ
ꯎꯝ
ꯍꯌꯦꯟ ꯆꯔꯖ ꯂꯧꯔꯒ ꯀꯥꯏ ꯆꯠꯇꯣꯏꯅꯣ ꯅꯪ
ꯁꯟꯗꯦꯗꯕꯨ ꯀꯥꯏ ꯆꯠꯀꯦꯔꯣ
ꯅꯠꯇꯦ ꯂꯩꯔꯤꯗꯅ ꯁꯟꯗꯦ ꯁ꯭ꯀꯨꯜꯗꯣ ꯅꯣꯏ ꯅꯨꯡꯊꯤꯟꯗ ꯀꯥꯕ꯭ꯔꯥ ꯑꯌꯨꯛꯇ ꯀꯥꯕ꯭ꯔꯥ
ꯑꯌꯨꯛꯇ ꯀꯥꯏꯗ
ꯑꯉꯥꯡꯁꯤꯡꯒꯤꯗꯤ ꯅꯨꯡꯊꯤꯟꯗ ꯑꯣꯏꯅ ꯀꯥꯍꯟꯕꯗꯣ ꯐꯕꯅꯦ
ꯎꯝ ꯂꯩꯌꯦ ꯑꯈꯣꯏ ꯑꯦꯝ ꯑꯦꯜ ꯕꯤ ꯁꯔꯚꯤꯁ ꯍꯥꯏꯅ ꯑꯃ ꯂꯩꯌꯦ ꯃꯦꯀꯤꯡ ꯂꯥꯏ꯭ꯐꯁ ꯕꯦꯇꯔ ꯑꯗꯣ ꯇꯣꯏꯅꯗꯤ ꯂꯩꯇꯦꯕ ꯎꯝ ꯀꯔꯤꯔꯥ ꯑꯦꯕ꯭ꯔꯤ ꯑꯦꯕ꯭ꯔꯤ ꯍꯥꯏꯌꯦ ꯑꯦ ꯑꯦꯕ꯭ꯔꯤ ꯂꯥꯁ ꯁꯟꯗꯦꯗ ꯂꯩꯕꯅꯦ
ꯑꯩꯅ ꯈꯜꯂꯤꯕ ꯏꯁꯩꯗ ꯍꯦꯛ ꯑꯣ ꯅꯪ ꯁꯦꯝꯃꯤꯔꯣ ꯍꯧꯖꯤꯛ
ꯑꯗꯨ ꯁꯦꯝꯅ ꯁꯦꯝꯅ ꯋꯥꯔꯤ ꯇꯧꯔꯤꯅꯤ ꯁꯦꯝꯅ ꯁꯦꯝꯅ ꯋꯥꯔꯤ ꯇꯧꯔꯤꯅꯤ
ꯑꯣ ꯑꯣ ꯊꯕꯛ ꯌꯥꯝ ꯐꯩꯀꯣ
ꯀꯠꯊꯣꯛꯄ ꯌꯥꯝ ꯍꯩꯌꯦꯀꯣ ꯃꯤꯗꯤ
ꯋꯥꯒꯔꯥ ꯖꯥꯠꯅꯤ ꯕꯦꯝꯃ
ꯀꯠꯊꯣꯛꯄ ꯌꯥꯝ ꯍꯩꯀꯣ
ꯋꯥꯒꯔꯥ ꯖꯥꯠꯅꯤ ꯏꯕꯦꯝꯃ
ꯍꯣꯏ ꯍꯣꯏ ꯋꯥꯔꯝꯅꯤ
ꯍꯝ
ꯅꯣꯡꯃꯨꯛ ꯆꯨꯔꯗꯤ ꯐꯗꯧꯕ
ꯇꯧꯅꯤ
ꯅꯨꯡꯗꯥꯡꯗꯣ ꯅꯣꯡꯗꯤ ꯆꯨꯔꯗꯤ ꯐꯗꯣꯏꯅꯦ
ꯇꯧꯅꯨꯀꯣ
ꯅꯨꯡꯊꯤꯟꯗ ꯆꯨꯒꯦ ꯅꯪ ꯆꯥꯏꯊꯔꯛꯄꯁꯤꯡ ꯆꯥꯏꯊꯔꯒ ꯍꯧꯖꯤꯛꯅ ꯇꯨꯃꯤꯟ ꯂꯩꯈ꯭ꯔꯕꯅꯤ
ꯑꯣ ꯅꯣꯏ ꯂꯧ ꯂꯩꯕ꯭ꯔꯥ
ꯂꯩꯇꯦꯍꯦ ꯅꯣꯏꯗꯤ
ꯍꯣꯏ ꯂꯩꯌꯦ ꯃꯤꯅ ꯃꯤꯅ ꯀꯩꯅꯣ ꯇꯧꯕ ꯃꯤꯕꯨ ꯎꯍꯟꯕ ꯍꯣꯏ ꯃꯤꯕꯨ ꯎꯍꯟꯕ
ꯎꯝ
ꯀꯔꯤ ꯍꯥꯏꯕ꯭ꯔꯥ ꯇꯪꯈꯥꯏ ꯆꯥꯕꯤ ꯍꯥꯏꯕ꯭ꯔꯥ
ꯌꯥꯔꯦꯗ ꯇꯥꯕꯗꯕꯣ ꯀꯤꯌꯦ
ꯅꯣꯛꯀꯅꯣ
ꯁꯦ ꯁꯦꯡꯕꯅꯤ ꯇꯥꯕꯗ ꯀꯤꯌꯦ
ꯑꯩ ꯑꯩ ꯅꯥꯕꯅꯦ ꯅꯣꯛꯀꯅꯨ꯫
ꯀꯞꯄꯣ ꯍꯥꯏꯔꯣꯗꯣ ꯅꯪ ꯅꯥꯔꯗꯤ ꯑꯩ ꯀꯞꯄꯣ ꯍꯥꯏꯔꯣ ꯅꯨꯡꯁꯤꯌꯦ ꯑꯗꯨꯒꯤ ꯅꯣꯛꯏꯅꯦ ꯑꯗꯨꯃꯥꯏ ꯍꯥꯏꯅꯨꯅꯦ ꯑꯃꯨꯛ ꯀꯞꯄ ꯍꯧꯔꯣ ꯍꯥꯏꯔꯣ ꯑꯗꯨꯗꯤ
ꯑꯩ ꯌꯦꯡꯉꯣ ꯑꯩ ꯉꯁꯤ ꯆꯥꯛꯁꯨ ꯆꯥꯗꯦ ꯐꯥꯥꯁꯇꯤꯡ ꯇꯧꯔꯥ ꯂꯩꯕꯅꯦ ꯅꯪꯗꯤ ꯆꯥꯛ ꯆꯥꯏꯌꯦ
ꯏꯕꯥꯅꯤꯒꯤ ꯃꯍꯨꯠꯇ ꯆꯥꯔꯤꯅꯦ ꯍꯥꯏꯌꯦ ꯅꯪꯒꯤ ꯃꯍꯨꯠꯁꯨ ꯆꯥꯕꯒꯤ ꯅꯪ ꯍꯨꯖꯤꯛ ꯀꯩ ꯍꯥꯏꯖꯤꯔ ꯏꯅꯔꯖꯤ ꯌꯥꯝ ꯂꯩꯅ ꯅꯣꯛꯑꯒ ꯋꯥꯔꯤ ꯁꯥꯕ ꯉꯝꯒꯅꯤꯀꯣ꯫
ꯍꯥ ꯁꯦꯡꯕ ꯅꯪꯖꯦ
ꯀꯔꯤ
ꯅꯪꯖꯦ ꯏꯅꯥꯛꯇ ꯂꯩꯔꯗꯤꯀꯣ
ꯎꯝ
ꯍꯨꯝ ꯍꯥꯏꯁꯅꯤ ꯍꯨꯝ
ꯆꯩꯒꯤ ꯌꯥꯝ ꯆꯥꯗꯧ ꯃꯥꯜꯂꯦ꯫
ꯀꯅꯥ ꯑꯩ ꯏꯅꯥꯛꯇ ꯂꯩꯔꯗꯤ
ꯆꯩꯒ ꯌꯥꯝ ꯆꯥꯗꯧ ꯃꯥꯜꯂꯤ ꯑꯩꯖꯦ ꯫
ꯅꯪ ꯎꯝ ꯅꯪ ꯗꯤꯁ ꯌꯤꯌꯔ ꯗꯤꯁ ꯌꯤꯌꯔꯗꯤ ꯑꯗꯨꯝ ꯂꯩꯒꯗꯕ꯭ꯔꯥ ꯂꯩꯒꯗꯕ꯭ꯔꯥ?
ꯎꯝ ꯂꯩꯒꯅꯤ
ꯈ꯭ꯔꯤꯁꯃꯥꯁꯀꯨꯝꯕꯗꯤ
ꯆꯠꯅꯤꯡꯗꯦ
ꯀꯩꯒꯤ? ꯅꯪꯒꯤ ꯅꯪꯒꯤ ꯅꯃꯥꯟꯅꯕ ꯅꯃꯥꯟꯅꯕꯤꯈꯣꯏ ꯂꯩꯇ꯭ꯔꯕ꯭ꯔꯣ ꯑꯥꯗ?
ꯌꯥꯝ ꯂꯩ ꯑꯗꯨꯕꯨ ꯆꯠꯅꯤꯡꯗꯦ ꯑꯩꯗꯤ ꯁꯨꯝ ꯁꯤꯗ ꯁꯤꯗ ꯑꯣꯏꯅ ꯂꯩꯔꯦ꯫
ꯅꯠꯇꯦ ꯑꯦ ꯍꯥꯏ ꯑꯩꯅ ꯍꯥꯏꯗꯤ ꯈ꯭ꯔꯤꯁꯃꯥꯁ ꯁꯤꯖꯟꯗ ꯍꯥꯏꯕꯅꯤꯗ
ꯑꯗꯨꯅꯦ ꯂꯩꯌꯦ ꯆꯠꯅꯤꯡꯗꯦ ꯍꯥꯏꯕ ꯑꯗꯨ ꯑꯣꯏꯔꯖꯨ꯫
ꯑꯗꯨ ꯃꯔꯝ ꯂꯩꯔꯝꯅꯤꯅ ꯑꯗꯨ ꯀ꯭ꯔꯤ ꯃꯔꯝ ꯂꯩꯕꯒꯤꯔꯥ?
ꯀꯔꯤꯁꯨ ꯇꯧꯗꯦ ꯆꯠꯅꯤꯡꯗꯕ꯫
ꯁ꯭ꯌꯥ ꯅꯪ ꯃꯔꯝ ꯑꯃꯗꯤ ꯂꯩꯔꯝꯃꯅꯤ
ꯏ ꯆꯤꯛ ꯆꯤꯛꯑꯦ ꯀꯩꯅꯣ ꯇꯧꯕ ꯅꯨꯡꯉꯥꯏꯇ꯭ꯔꯦ ꯀꯨꯝꯍꯩꯗꯨ ꯑꯗꯨꯒꯤ
ꯍꯥ ꯍꯥ ꯑꯁꯦꯡꯕꯩꯔꯣ?
ꯃꯤ ꯑꯌꯥꯝꯕ ꯑꯉꯥꯡꯁꯤꯡꯁꯨ ꯌꯨꯝꯗꯣ ꯂꯣꯏ ꯄꯥꯟꯅꯈ꯭ꯔꯕꯅꯦ ꯁꯤ ꯀꯨꯝꯁꯤꯁꯦ ꯈꯪꯗꯦ
ꯍꯣ
ꯌꯨꯝ ꯄꯥꯟꯕ ꯀꯨꯝꯁꯤ ꯑꯣꯏꯕ꯭ꯔꯥ
ꯍꯣ
ꯑꯗꯨꯒ ꯑꯌꯥꯝꯕ ꯃꯄꯥꯟꯗ ꯂꯣꯏ ꯆꯠꯈ꯭ꯔꯦꯕ꯫
ꯑꯣ
ꯃꯣꯏꯗꯤ ꯆꯠꯊꯣꯛ ꯆꯠꯁꯤꯟ ꯇꯧꯕꯗꯣ꯫
ꯌꯦꯅꯝ ꯂꯥꯛꯄꯅꯤꯅ꯫
ꯎꯝ ꯃꯥ ꯂꯥꯛꯇꯦꯗ ꯑꯌꯥꯝꯕ꯫
ꯑꯥ
ꯑꯌꯥꯝꯕ ꯂꯥꯛꯇꯕꯗꯤ ꯆꯍꯤ ꯇꯔꯨꯛ ꯇꯔꯦꯠꯇ ꯑꯃꯔꯛ꯫ ꯀꯨꯝꯃ ꯂꯥꯛꯄꯅꯤ꯫
ꯑꯣ
ꯏ
ꯍꯌꯦꯡꯁꯦ ꯑꯥ ꯍꯌꯦꯡꯁꯦ ꯇꯥꯡ ꯇꯔꯥ ꯃꯔꯤꯔꯥ ꯇꯥꯡ ꯇꯔꯥꯅꯤꯊꯣꯏꯔꯥ꯫
ꯍꯌꯦꯡ ꯇꯔ꯭ꯥꯅꯤ ꯇꯥꯡ ꯇꯔꯥꯅꯤꯊꯣꯏꯅꯦ ꯕꯨꯡꯉꯣ꯫
ꯑꯣ ꯑꯩꯖꯤ ꯉꯥꯎꯔ ꯂꯩꯌꯦꯅꯦ ꯁꯤꯗ ꯇꯥꯡ
ꯍꯣꯏ ꯍꯣꯏ ꯌꯦꯡꯉꯨꯀꯣ ꯁꯣꯏꯗꯅ ꯅꯪ
ꯍꯣꯏ ꯌꯦꯡꯉꯦ ꯌꯦꯡꯉꯦ
ꯍꯌꯦꯡ ꯇ꯭ꯔꯥꯡ ꯇꯥꯡ ꯇ꯭ꯔꯥꯅꯤꯊꯣꯏꯅꯤꯀꯣ ꯀꯥꯎꯅꯤꯀꯣ
ꯑꯥꯎ
ꯁꯟꯗꯦꯅꯤꯒꯣ ꯃꯟꯗꯦ ꯊꯥꯅꯤꯒꯣ ꯅꯪ
ꯀꯥꯎꯗꯤꯌꯦ
ꯍꯌꯦꯡꯁꯦ ꯁꯟꯗꯦꯅꯤꯀꯣ ꯃꯟꯗꯦ ꯅꯠꯇꯦꯒꯣ
ꯍꯣꯢꯗꯥ ꯑꯩꯗꯣ ꯊꯥꯕꯤꯒꯦ
ꯑꯦ ꯑꯦ ꯑꯦꯝꯗ ꯄꯤ ꯑꯦꯝ ꯊꯥꯅꯤꯀꯣ
ꯎꯝ ꯎꯝ ꯖꯤꯖꯨ ꯑꯦ ꯑꯦꯝꯗꯣ ꯄꯤ ꯑꯦꯝ ꯊꯥꯅꯤꯒꯣ ꯑꯗꯨꯒꯨꯝꯕ ꯌꯥꯎꯗꯦꯗ꯫
ꯎꯝ
ꯑꯁ ꯌꯥꯝ ꯇꯜꯂꯦ ꯁꯤꯝꯄꯜ ꯌꯥꯝ ꯑꯣꯏꯕꯅꯦ ꯑꯩꯅ ꯁꯦꯝꯕꯗꯣ꯫
ꯎꯝ
ꯅꯍꯥꯟ ꯑꯩꯈꯣꯏꯒꯤ ꯕꯤ ꯄꯤ ꯑꯦꯁ ꯇꯧ ꯇꯧꯕꯒꯤꯗꯣ ꯌꯦꯡꯒꯦꯔꯥ
ꯎꯝ
ꯑꯩꯅ ꯁꯦꯝꯃꯅꯦ ꯑꯩꯅ ꯁꯦꯝꯃꯅꯦ ꯌꯦꯡꯉꯣ
ꯁꯩꯇꯥꯟꯗꯤ ꯃꯅꯤꯡꯗ ꯂꯩꯍꯧꯔꯦ ꯃꯃꯥꯡꯗꯅ ꯖꯤꯁꯨ꯫ ꯃ꯭ꯌꯨꯖꯤꯛ ꯑꯦꯟ ꯗ꯭ꯔꯃꯥ꯫ ꯁꯩꯇꯥꯟꯗꯤ
ꯐꯖꯕ꯭ꯔꯥ
ꯅꯤꯡꯗ ꯂꯩ ꯍꯧ ꯑꯥ
ꯅꯥ ꯑꯩꯅ ꯁꯦꯝꯕꯅꯦ ꯁꯤ꯫
ꯑꯦ ꯌꯥꯝ ꯍꯩꯀꯣ ꯃꯤꯗꯤ
ꯃꯅꯤꯡꯗ ꯂꯩꯍꯧꯔꯦ ꯃꯃꯥꯡꯗ ꯅꯥ ꯖꯤꯁꯨ
ꯒꯥꯎꯟꯁ ꯍꯥꯏꯝꯅꯤꯀꯣ
ꯎꯝ
ꯀꯥꯎꯔꯥ ꯂꯩꯌꯦ ꯑꯩꯁꯦ
ꯑꯗꯣ ꯍꯌꯦꯡꯋꯥꯏ ꯍꯥꯞꯅꯕꯅꯦꯀꯣ ꯀꯥꯎꯅꯨꯀꯣ
ꯑꯣ
ꯑꯣ
ꯑꯩꯈꯣꯏꯗꯤ ꯁꯨꯃꯥꯏꯟ ꯇꯧꯋꯦ
ꯎꯝ ꯅꯍꯥꯟ ꯑꯣꯖꯥ ꯈꯣꯏꯅ ꯁꯨꯃꯥꯏꯟ ꯇꯧꯋꯦ ꯈꯣꯏꯗꯤ ꯃꯦꯟꯁꯤꯜꯂꯦ ꯇꯤꯆꯔꯗꯣ ꯑꯦꯗ ꯇꯥꯕ ꯈꯣꯏꯗꯣ ꯑꯦꯛꯆꯦꯟꯁ ꯇꯧꯅꯕꯅꯦꯕ ꯑꯥ ꯀꯩꯅꯣ ꯖꯨꯅꯤꯌꯔ ꯁꯤꯅꯤꯌꯔꯒ ꯕꯤꯒꯤꯅꯔꯁꯀꯤ ꯑꯣꯖꯥꯗꯣ ꯔꯣꯇꯦꯁꯅꯦꯜ ꯑꯣꯏꯕ ꯎꯝ
ꯅꯪ ꯀꯔꯤ ꯆꯥꯔꯤꯅꯣ
ꯍꯩꯒ꯭ꯔꯨ
ꯑꯁꯦꯡꯕ ꯍꯩꯒ꯭ꯔꯨꯔꯣ
ꯍꯣꯏ ꯄ꯭ꯔꯣꯃꯤꯁ
ꯂꯩꯌꯣꯀꯣ ꯑꯗꯨ ꯀꯥꯏ ꯂꯩꯈ꯭ꯔꯦ ꯑꯩ ꯅꯠꯇꯦꯍꯦ ꯑꯗꯨꯒꯨꯝꯕꯗꯤ ꯑꯩ
ꯎꯝ
ꯎꯝ ꯁꯤ ꯌꯦꯡꯉꯣ ꯄꯟ ꯄꯟꯕ ꯐꯥꯎꯕ ꯀꯤꯌꯦ ꯋꯥꯎ
ꯑꯩꯌꯥ ꯍꯥ
ꯇꯦꯇꯥꯔꯦ ꯆꯥꯛꯆꯥꯎ ꯍꯥꯏꯕꯁꯨ ꯌꯥꯗꯕ ꯀꯣꯆꯤꯡꯗꯤ ꯌꯥꯝ ꯀꯜꯂꯤꯁ